ꯍ
ꯎꯝ
ꯎꯝ ꯇꯥꯔꯕ ꯑꯥ ꯑꯥ ꯇꯥꯔꯦ ꯇꯥꯔꯦ
ꯐ꯭ꯔꯤ ꯑꯗꯨꯝ ꯂꯩꯗꯣꯏꯏ ꯅꯠꯇ꯭ꯔꯥ ꯎꯪꯗꯤ ꯍꯧꯖꯤꯛꯇꯤ ꯐ꯭ꯤ ꯑꯗꯨꯝ ꯂꯩꯗꯣꯏ ꯅꯠꯇ꯭ꯔꯣ
ꯑꯥ ꯂꯩꯌꯦ
ꯄꯨꯡ ꯀꯌꯥꯗ ꯂꯩꯔꯤ ꯀꯥꯕ ꯍꯧꯒꯅꯤ ꯑꯗꯨꯗꯤ
ꯋꯥꯔꯤ ꯁꯥꯟꯅꯕ ꯂꯣꯏꯔꯒ
ꯍꯨꯍꯨ ꯍꯨ
ꯑꯇꯩꯗꯤ ꯁꯥꯟꯅꯔꯔꯣꯏ ꯍꯌꯦꯡ ꯐꯥꯏꯅꯦꯜꯅꯤꯅ ꯄ꯭ꯔꯤꯄꯔꯦꯁꯟ ꯈꯔ ꯇꯧꯗꯕ ꯌꯥꯔꯣꯏꯗꯕ
ꯑ ꯑꯗꯨꯅꯦ ꯑꯗꯒꯤ ꯑ ꯅ ꯄꯔ
ꯌꯥꯅꯤ ꯌꯥꯅꯤ ꯑꯗꯨꯝ
ꯎꯝ
ꯐꯖꯅ ꯁꯤꯜ ꯂꯥꯡꯉꯒ ꯁꯦꯝꯗꯣꯛ ꯁꯥꯗꯣꯛꯑꯒ
ꯑꯦꯗꯖꯁ ꯇꯧꯕ ꯍꯩꯔꯗꯤ ꯑꯗꯨꯝ ꯌꯥꯔꯦ ꯅꯠꯇ꯭ꯔꯥ
ꯑ ꯌꯥꯅꯤꯌꯦ ꯌꯥꯅꯤꯑꯦ ꯅꯪꯗꯤ ꯄꯥꯔꯣꯏꯗ꯭ꯔꯣ
ꯑꯩꯗꯤ ꯎꯝ ꯑꯗ ꯂꯥꯏꯔꯤꯛ ꯄꯥꯕꯒꯁꯦ ꯁꯨꯝ ꯁꯨꯝ ꯂꯣꯏ ꯂꯣꯏꯔꯒ ꯐꯤ ꯂꯩꯔꯀꯥꯟꯗ ꯂꯥꯏꯔꯤꯛꯀ ꯃꯥꯏ ꯆꯅꯔꯛꯇ꯭ꯔꯤꯅꯦꯃ ꯑ
ꯕꯣ ꯂꯣꯏꯈꯤꯕꯗꯤ ꯉꯔꯥꯡ ꯅꯍꯥꯟꯗ ꯉꯥꯏꯔꯤ ꯆꯍꯤꯐꯧ ꯐꯥꯔꯝꯈꯤꯔꯣꯏ
ꯑꯒꯅꯤ ꯑꯗꯨꯝ ꯂꯣꯏꯔꯦ ꯍꯥꯏꯗꯤ ꯀꯔꯤ ꯍꯥꯏꯁꯤꯔ ꯏꯁ꯭ꯀꯨꯜꯗ ꯑꯣꯖꯥ ꯇꯧꯔꯒ ꯂꯩꯔꯗꯨꯗꯤ ꯈꯔ ꯑꯗꯨꯝ ꯄꯥꯟꯕ ꯈꯣꯠꯄ ꯑꯗꯨꯝ ꯂꯩꯌꯦꯕꯀꯣ ꯑꯗꯣ ꯁꯤꯗ ꯌꯨꯝꯗ ꯑꯃꯨꯛ ꯍꯥꯏꯗꯤ ꯏꯆꯦꯒꯤ ꯌꯨꯝ ꯑꯣꯏꯔꯁꯨ ꯑꯩꯈꯣꯏꯒꯤ ꯌꯨꯝꯗꯧꯅ ꯑꯗꯨꯝ ꯈꯜꯂꯤꯅ ꯁꯤꯗꯂꯥꯎ ꯑꯣꯖꯥ ꯑꯗꯨꯝ ꯎꯝ ꯄꯥꯅꯤꯡꯗꯕ
ꯀꯣꯝꯊꯣꯛꯄꯅꯦ ꯑꯗꯨꯅꯅꯦ
ꯇꯨꯝꯕꯗꯁꯨ ꯑꯗꯨꯝ ꯇꯨꯝꯕ ꯅꯨꯡꯉꯥꯏꯕ ꯆꯥꯕꯗꯁꯨ ꯑꯗꯨꯝ ꯆꯥꯕ ꯇꯨꯝꯕ ꯅꯨꯡꯉꯥꯏꯕ
ꯋꯥꯟꯗꯦ ꯂꯥꯛꯑꯔꯣꯏꯀꯣ ꯑꯗꯨꯗꯤ
ꯍꯨ ꯍꯨ ꯎꯝ ꯑꯩꯉꫭꯟꯗ ꯂꯥꯛꯇꯔꯒꯅ ꯅꯣꯏ ꯂꯥꯛꯄ ꯅꯣꯏꯒꯤ ꯋꯟꯗꯦꯗꫭ ꯉꯥꯏꯕ ꯇꯥꯔꯦꯗꯅ
ꯋꯥꯔꯤꯁꯦ
ꯅꯣꯏꯒꯤ ꯃꯥꯏ ꯄꯥꯛꯄ ꯅꯨꯃꯤꯠꯇ ꯑꯃꯨꯛ ꯑꯗꯨꯝ ꯌꯥꯎꯁ ꯆꯜꯂꯒ ꯂꫭꯏꯔꯦ
ꯎꯝ ꯑꫭꯏꯁꯦ
ꯏꯍꯤ ꯍꯤ ꯍꯤ ꯏꯟꯕꯥꯏ꯭ꯠ ꯇꯧꯗ꯭ꯔꯁꯨ ꯎꯝ ꯀꯧꯗꯔꯁꯨ ꯑꯗꯨꯝ
ꯑꯍꯥ ꯍꯥ ꯍꯥꯍꯥ
ꯃꯥꯏꯗ ꯈꯔ ꯀꯟꯕ ꯇꯥꯔꯦꯅ
ꯍꯣꯏꯗ ꯁꯤꯗ꯭ꯔꯤ ꯕꯥꯎꯕꯗꯤ ꯑꯗꯨꯝ ꯂꯩꯒꯤꯅꯤ ꯍꯥꯏꯔꯦꯗꯅ
ꯎꯝ ꯑ ꯃꯤ ꯑꯃ ꯑꯣꯏꯦ ꯁꯨꯃꯥꯏ ꯇꯧꯔ ꯊꯕꯛ ꯈꯜꯂꯛꯑꯦ ꯍꯥꯎꯕ ꯃꯇꯝꯗ ꯑꯁ ꯇꯧꯕꯅꯤꯅ ꯂꯥꯛꯑꯒ ꯂꯣꯏꯔꯦ
ꯑꯩ ꯏꯍꯤ ꯍꯤ ꯍꯤ ꯑꯁ ꯈꯪꯗꯦ ꯊꯕꯛꯇꯤ ꯊꯕꯛꯇꯤ ꯇꯧꯅꯤꯡꯗꯦ ꯑꯗꯨꯒ ꯄꯩꯁꯥꯗꯤ ꯌꯥꯝ ꯄꯥꯏꯅꯤꯡꯉꯦ ꯑꯍꯥ ꯍꯥ ꯍꯥ ꯍꯥ
ꯑꯗꯨꯁꯨ ꯃꯤ ꯂꯣꯏꯅꯃꯛ ꯄꯥꯝꯕꯅꯤꯅꯦ ꯑꯗꯨꯗ
ꯃꯥꯅꯝ
ꯄꯩꯁꯥꯁꯦ ꯂꯩꯔꯗꯤ ꯄꯩꯁꯥꯁꯦ ꯃꯌꯥꯝ ꯂꯩꯔꯗꯤ ꯑꯗꯨꯝ ꯅꯨꯡꯉꯥꯏꯗꯣꯏꯅꯦ
ꯄꯩꯁꯥꯒꯤ ꯄꯩꯁꯥꯒꯤꯗꯃꯛꯇ ꯈꯛꯇꯅꯤꯅ ꯇꯧꯔꯤꯕ ꯃꯌꯥꯝꯁꯦ
ꯃꯥꯅꯦ
ꯗꯧ ꯃꯥꯜꯂꯦ
ꯗꯥꯏꯔꯦꯛ ꯍꯦꯛꯇ ꯍꯥꯏꯌꯦ
ꯎꯝ
ꯑꯁ ꯄꯩꯁꯥꯗ ꯂꯣꯏꯅ ꯊꯨꯔꯦꯗ
ꯎꯝ ꯄꯩꯁꯥꯁꯦ ꯄꯩꯁꯥ ꯂꯩꯇ꯭ꯔꯗꯤ ꯃꯤꯁꯦ ꯍꯤꯡꯕ ꯌꯥꯗꯦꯕ
ꯎꯝ
ꯄꯩꯁꯥꯒꯤ ꯄꯩꯁꯥ ꯈꯛꯇ ꯗꯔꯀꯥꯔ ꯂꯩꯔꯦ
ꯎꯝ
ꯄꯩꯁꯥꯕꯨ ꯂꯩꯔꯗꯤ ꯉꯝꯗꯕ ꯂꯩꯇ꯭ꯔꯦ ꯀꯩꯅꫭ ꯁꯤꯕꯗꯒꯤ ꯍꯤꯡꯒꯠꯄ ꯉꯝꯂꯦ ꯍꯥꯏꯕ ꯋꯥ ꯈꯛꯇ ꯑꯣꯏꯔꯦ
ꯑꯍꯨ ꯑꯍꯨ ꯅꯣꯏ ꯆꯦ ꯍꯣꯏꯗꯤ ꯀꯥꯏꯗꯅꯣ ꯍꯥꯏꯗꯤ ꯖꯒꯥ
ꯌꯥꯗꯤ ꯉꯁꯥꯏꯗ ꯍꯥꯏꯔ
ꯍꯥꯥ
ꯑꯗꯨꯗ ꯍꯥꯏꯕ ꯌꯥꯏ ꯍꯣꯔꯦꯟ ꯀꯩꯅꯣꯗꯣ ꯇꯦꯛꯇ ꯍꯥꯏꯕꯤꯒꯦ
ꯑ ꯑꯥ ꯑꯩꯅ ꯁꯣꯏꯕꯅꯦ
ꯑꯥ
ꯁꯣꯏꯕ ꯍꯥꯏꯕꯁꯤꯗꯤ ꯇꯝꯕ ꯉꯝꯗꯕꯅꯤꯅ
ꯃꯥ ꯑꯦ ꯑꯗꯨꯗꯤ ꯅꯪ ꯂꯥꯏꯔꯤꯛ ꯄꯥꯔꯔꯣꯏꯗ꯭ꯔꯣ ꯍꯥꯏꯁꯦ
ꯊꯕꯛ ꯇꯧ ꯅꯣꯏ ꯊꯕꯛ ꯇꯧꯕꯗꯣ ꯉꯥꯏꯕ ꯇꯥꯔꯦ ꯑꯩꯈꯣꯏꯗꯤ
ꯍꯣꯏꯁꯦ ꯃꯌꯥꯝ ꯍꯦꯛꯇ ꯍꯥꯏꯔꯛꯑꯗꯕꯅꯤ ꯍꯦꯛ ꯐꯪꯕꯒ ꯑꯁ ꯑꯗꯣ
ꯑꯗꯨꯗ ꯂꯩꯔꯗꯤ ꯀꯩꯅꯣ ꯎꯕꯨꯗꯤ ꯎꯅꯔꯝꯒꯅꯤ ꯑꯩꯈꯣꯏꯁꯦ ꯁꯨꯝ ꯈꯪꯗꯕꯒꯤ ꯑꯣꯏꯔꯝꯒꯅꯤ
ꯇꯣꯈꯤ
ꯁꯥꯟꯅꯕ ꯈꯣꯠꯄ ꯑꯗꯨꯝ ꯊꯣꯛꯂꯛꯄ꯭ꯔꯥ ꯅꯪ
ꯑꯩꯈꯣꯏ ꯊꯣꯛꯇꯤ ꯊꯣꯛꯇꯤ ꯑꯗꯨꯝ ꯆꯠꯄ ꯈꯣꯠꯄꯕꯨꯗꯤ ꯇꯧꯋꯦꯕꯀꯣ
ꯎꯝ
ꯊꯣꯛꯇꯤ ꯊꯣꯛꯇꯦ ꯅꯣꯏ ꯑꯗꯨꯝ ꯊꯣꯛꯄ꯭ꯔꯣ
ꯊꯣꯛꯄꯅꯦ
ꯑꯩꯈꯣꯏ ꯂꯩꯃꯤꯟꯅꯕ ꯏꯃꯥꯟꯅꯕꯤꯁꯤꯡ ꯊꯣꯛꯄꯅꯦꯕ ꯁꯅꯕ
ꯑ
ꯅꯣꯏ ꯈꯪꯅꯔꯝꯅꯤ
ꯑ ꯎꯝ
ꯀꯩꯕꯥ
ꯑꯥ ꯊꯣꯛꯑꯦ ꯊꯣꯛꯑꯦ ꯏꯃꯥꯟꯅꯕꯤ ꯊꯣꯛꯑꯦ ꯑꯩꯈꯣꯏ ꯂꯩꯃꯤꯟꯅꯕ ꯍꯣꯔꯦꯟ ꯍꯥꯏꯔꯛꯀꯦ
ꯍꯧꯖꯤꯛꯄ ꯌꯥꯝꯒꯅ ꯑꯩꯈꯣꯏ ꯂꯩꯔꯤꯉꯉꯩ ꯃꯇꯝꯗ
ꯑꯥ ꯊꯣꯛꯑꯝꯅꯤꯌꯦ ꯅꯣꯏ ꯂꯩꯔꯤꯉꯩ ꯃꯇꯝꯗꯣ ꯑꯣꯏꯗꯣꯏꯅꯦ
ꯀꯣꯟꯅ ꯍꯥꯏꯔꯛꯑꯒꯦ
ꯀꯔꯤꯌꯥ ꯍꯜꯂꯣ ꯇꯥꯗꯕ꯭ꯔꯥ
ꯑꯣ ꯑ꯭ꯔꯕꯣ ꯍꯜꯂꯣ